ꯃꯔ ꯇ ꯑꯕ
ꯃꯥꯅꯤ ꯏꯇꯥꯎ ꯅꯨꯡꯉꯥꯏꯕꯣ
ꯅꯨꯡꯉꯥꯏꯔꯤꯦ ꯆꯥꯛ ꯏꯁꯤꯡꯗꯤ ꯆꯥꯔꯕꯣ
ꯉꯁꯤ ꯆꯥꯛꯁꯦ ꯆꯥꯔꯦ ꯍꯥꯏꯇꯥꯔꯦꯅꯦ ꯌꯥꯝ ꯆꯥꯕꯕꯨꯗꯤ ꯅꯠꯇꯦ ꯈꯤꯇꯪ ꯑꯣꯏꯅ ꯆꯥꯔꯤ ꯚꯥꯏ ꯀꯃꯥꯏ ꯀꯃꯥꯏꯅ ꯇꯧꯔꯤꯒꯦ
ꯅꯨꯡꯉꯥꯏ
ꯌꯥꯝ ꯊꯥꯖꯗꯅ ꯀꯣꯜ ꯇꯧꯔꯛꯏꯗ ꯉꯁꯤ ꯗ
ꯁꯨꯝ ꯀꯣꯜ ꯇꯧꯕꯁꯨ ꯊꯗꯨꯗ ꯏꯇꯥꯎꯕꯁꯨ ꯊꯧꯅꯗꯕ ꯀꯨꯏꯔꯦ ꯑꯗꯨꯅ ꯍꯦꯛ ꯇꯧꯁꯤꯜꯂꯛꯑꯕ ꯍꯥꯏꯗꯨꯅ ꯑꯩꯁꯨ
ꯑꯁ ꯌꯥꯝ ꯅꯨꯡꯉꯥꯏꯔꯦ ꯏ ꯇꯥꯎꯑꯣ ꯑꯩ ꯑꯩꯁꯨ ꯀꯣ ꯀꯣꯜ ꯇꯧꯅꯤꯁꯨ ꯈꯪꯗꯦ ꯑꯩ ꯊꯣꯛꯄ ꯑꯃ ꯀꯣꯏ ꯂꯃꯤꯟꯅ ꯂꯩꯊꯣꯛꯈ꯭ꯔꯦꯅꯦ
ꯎꯝ
ꯏꯇꯥꯎ ꯅꯨꯡꯉꯥꯏꯅꯦ ꯉꯁꯤ ꯀꯣꯜ ꯇꯧꯔꯛꯄꯁꯦ ꯀꯩꯀꯩ ꯀꯩꯀꯩ ꯂꯩꯒꯦ ꯀꯩꯀꯩ
ꯁꯨꯝ ꯀꯩ ꯍꯥꯏꯅꯤ ꯅꯨꯡꯉꯥꯏꯕ꯭ꯔꯥ ꯀꯃꯥꯏꯅ ꯇꯧꯔꯤꯅꯣ ꯀꯣꯂꯦꯖꯅ ꯀꯌꯥꯝ ꯀꯥꯏꯗ ꯇꯧꯔꯕ ꯀꯣꯂꯦꯖ ꯂꯣꯏꯔꯕ꯭ꯔꯥ ꯀꯃꯥꯏꯅ ꯇꯧꯔꯤꯒꯦ
ꯑꯩꯁꯦ ꯀꯣꯂꯦꯖꯁꯦ ꯀꯩꯅꯣ ꯇꯧꯕꯅꯦ ꯆꯍꯤꯁꯦ ꯈꯔꯁꯨ ꯗ꯭ꯔꯣꯞ ꯇꯧꯊꯣꯛꯎꯔꯦꯅꯦ ꯏꯇꯥꯎ ꯑꯗꯨ ꯑꯗꯨ ꯇꯧꯊꯣꯛꯎꯔ ꯃꯇꯨꯡꯗ ꯑꯃꯨꯛ ꯀꯣꯂꯦꯖ ꯇꯧꯁꯤꯜꯂꯑꯦ ꯑꯗꯨꯒ ꯍꯟꯗꯛꯇꯤ ꯑꯃꯨꯛ ꯃꯥꯁꯇꯔ ꯍꯥꯏꯗꯨ ꯂꯣꯏꯁꯤꯜꯂꯤ
ꯑꯣ ꯃꯁꯦ ꯑꯗꯨꯗꯤ ꯊꯕꯛ ꯑꯃ ꯑꯩꯁꯨ ꯋꯥꯁꯇ ꯂꯣꯏ ꯁꯤꯜꯂꯒ ꯑꯗꯨꯝ ꯂꯩꯔꯤ ꯌꯨꯝꯗ ꯀꯩ ꯀꯩꯅꯣ ꯇꯧ ꯌꯥꯕ ꯌꯦꯡ ꯂꯩꯔꯤ ꯑꯦꯛꯖꯥꯝꯒꯨꯝꯕ ꯀꯩꯒꯨꯝꯕ ꯈꯔ ꯊꯥꯔꯁꯤꯔꯥꯗꯅ ꯇꯧ ꯂꯩꯔꯤ ꯏꯇꯥꯎꯗ ꯀꯩ ꯀꯩ ꯇꯖꯥꯝ ꯅꯨꯛꯖꯥꯝ ꯒꯨꯝꯕ ꯇ꯭ꯔꯥꯏ ꯇꯧꯗ꯭ꯔꯕ ꯀꯃꯥꯏꯅ ꯇꯧꯔꯤꯅꯣ
ꯑꯩꯁꯦ ꯀꯩꯅꯣ ꯇꯧꯕꯅꯦ ꯍꯟꯗꯛꯁꯦ ꯅꯦꯠꯁꯨ ꯌꯥꯝ ꯊꯥꯅꯩꯌꯦ ꯏꯃꯥꯟꯅꯕꯁꯤꯡꯁꯦ ꯑꯗꯣ ꯑꯩꯁꯨ ꯊꯥꯒꯦꯔꯥ ꯊꯥꯁꯦ ꯔꯥ ꯇ꯭ꯕꯅꯦꯕꯥ ꯀꯣ꯫ ꯑꯗꯨ ꯂꯥꯏꯔꯤꯛꯁꯨ ꯄꯥꯗꯦ ꯂꯥꯏꯔꯤꯛ ꯄꯥꯗꯕꯅꯤꯅꯅꯦ ꯊꯥꯔꯒ ꯀꯩ ꯀꯥꯟꯅꯅꯤ ꯑꯗꯨꯗꯥ ꯈ꯭ꯔꯥ ꯄꯔꯥꯒꯥ꯫ ꯊꯥꯁꯤꯔꯥꯅ ꯑꯩꯁꯦ ꯀꯟꯅ ꯈꯜꯂꯤꯌꯦ ꯍꯟꯗꯛ ꯇꯤ ꯑꯃꯨꯛ ꯈꯔ ꯄꯥꯁꯤꯜꯂꯒꯀꯣ ꯑꯗꯨ ꯏꯇꯥꯎ ꯊꯕꯛꯀꯨꯝꯕꯁꯨ ꯈꯔ ꯇ꯭ꯁꯁꯤꯡ ꯅꯥ ꯈ꯭ꯂꯦ꯫ ꯏꯇꯥꯑꯣ ꯗꯤ ꯀꯦꯏ ꯀꯦꯏ꯫ ꯊꯕꯛꯀꯤ ꯇ꯭ꯔꯥꯏ ꯇꯧꯗꯕ꯭ꯔꯣ ꯀꯃꯥꯏ ꯀꯃꯥꯏꯅ ꯇꯧꯔꯤ
ꯍ ꯁꯨꯝ ꯑꯦꯛꯖꯥꯝ ꯈꯔ ꯂꯥꯛꯄ ꯑꯦꯁ ꯑꯦꯁ ꯁꯤ ꯀꯩꯒꯤ ꯇ꯭ꯔꯥꯏ ꯇꯧꯔꯤ ꯈꯔ ꯌꯦꯡꯉꯤ ꯍꯌꯦꯡ ꯂꯥꯏꯕꯛꯅ ꯐꯔꯗꯤ ꯈꯟꯕ ꯍꯥꯏꯗꯨꯅꯤ ꯈꯜꯂ ꯐꯔꯦ ꯈꯟꯗ꯭ꯔꯒ ꯐꯔꯦ ꯍꯣꯠꯅꯔꯤꯉꯩ ꯍꯣꯠꯅꯕ ꯌꯥꯔꯤꯉꯩ ꯃꯇꯝꯗꯗꯤ ꯈꯔ ꯍꯣꯠꯅ ꯇꯥꯕꯅꯤꯗꯅ
ꯃꯥꯅꯤ ꯃꯥꯅꯤ ꯀꯣꯆꯤꯡꯒꯨꯝꯕꯗꯤ ꯇꯧꯕ꯭ꯔꯣꯏ ꯇꯕꯣ
ꯀꯣꯆꯤꯡ ꯒꯨꯝꯕꯥ ꯁꯨꯝ ꯆ꯭ꯇꯂꯤ꯫ ꯁꯥ ꯁ꯭ꯋꯥꯏꯗ ꯂꯩꯔꯒ ꯑꯩꯈꯣꯏ ꯑꯅꯛꯄ ꯂꯩꯗꯨꯗ ꯌꯦꯡꯉꯒ ꯇꯧꯁꯤꯜꯂꯤ ꯀꯣꯆꯤꯡ ꯈꯔ ꯍꯧꯖꯤꯛꯇꯤ ꯆꯤꯡ ꯈꯔ ꯈꯔ ꯌꯦꯡꯁꯤꯟꯗ꯭ꯔꯗꯤ ꯏꯇꯥꯎꯗꯤ ꯀꯣꯆꯤꯡꯒꯨꯝꯕꯗꯤ ꯆꯠꯂꯤꯔꯣ ꯅꯠꯇ꯭ꯔꯒꯅ ꯑꯗꯨꯝ ꯌꯨꯝꯗ ꯍꯣꯠꯅꯩꯔꯣ ꯀꯃꯥꯏꯅ ꯇꯧꯔꯤꯅꯣ
ꯑꯣ ꯀꯣꯆꯤꯡꯁꯦ ꯀꯩꯅꯤ ꯑꯩꯗꯤ ꯗꯥꯏꯔꯦꯛ ꯑꯣꯏꯅ ꯆꯠꯂꯒꯗꯤ ꯇꯧꯗ꯭ꯔꯦ ꯍꯧꯖꯤꯛꯇꯤ ꯑꯣꯟꯂꯥꯏꯟꯗ ꯑꯣꯏꯅ ꯃꯌꯥꯝ ꯊꯥꯒꯠꯅꯔꯦꯕꯀꯣ ꯑꯗꯨꯅ ꯑꯣꯟꯂꯥꯏꯟꯗ ꯑꯣꯏꯅ ꯑꯩꯁꯦ ꯄꯩꯁꯥ ꯄꯦꯗ ꯇꯧꯔꯒ ꯑꯗꯨꯝ ꯚꯤꯗꯤꯑꯣ ꯌꯦꯡ ꯌꯦꯡꯉꯒ ꯑꯩꯅ ꯌꯥꯎꯔꯦ ꯑꯗꯨꯏ ꯇꯧ ꯁꯤꯅꯁꯨ ꯐꯕ꯭ꯔꯥ ꯈꯜꯂꯦ ꯑꯃꯔꯣꯝꯗ ꯑꯗꯨ ꯑꯣꯏꯣꯏ ꯗꯥꯏꯔꯤꯦꯛ ꯍꯛꯊꯦꯡꯅꯔꯒ ꯑꯣꯖꯥꯅ ꯇꯥꯛꯄ ꯍꯥꯏꯗꯨꯒꯗꯤ ꯑꯃꯨꯛ ꯈꯔ ꯈꯦꯠꯅꯅꯤ ꯑꯗꯣ ꯑꯗꯨꯅꯗꯤ ꯅꯨꯡꯉꯥꯏꯔꯝꯕꯁꯨ ꯌꯥꯦ ꯍ ꯑꯗꯣ ꯑꯃꯔꯣꯝꯗ ꯃꯇꯝ ꯑꯦꯁꯦꯞ ꯇꯧꯕ ꯑꯗꯨꯒꯤ ꯍꯥꯏꯔꯒꯗꯤ ꯈꯤꯇꯪꯗꯤ ꯐꯕ ꯑꯗꯨꯕꯨ ꯑꯣꯖꯥꯅ ꯈꯨꯊꯦꯡꯅꯅ ꯇꯥꯛꯄꯗꯨꯅꯗꯤ ꯐꯔꯝꯒꯅꯤꯅ
ꯍꯣꯏ ꯑꯗꯨꯅ ꯐꯣꯏ ꯑꯗꯨ ꯑꯗꯨ ꯑꯩꯁꯨ ꯑ ꯐꯕꯗꯤ
ꯎꯝ
ꯑꯗ ꯑꯩꯈꯣꯏ ꯇꯦꯟꯒꯤ ꯄꯕꯦꯁꯇꯣ ꯑꯇꯪ ꯄꯨꯜꯂꯒ ꯅꯣꯡ ꯐꯥꯗꯣꯛ ꯑꯝꯇ ꯊꯦꯡꯅꯁꯤꯗꯅ ꯊꯦꯡꯅꯗꯕꯁꯨ ꯀꯨꯏꯔꯦ ꯂ ꯑꯇ ꯋꯥꯁ ꯀ ꯍꯥꯡꯉꯤꯅꯤꯅꯦ ꯑꯗꯨꯏꯗꯨꯁꯨ ꯃꯦꯁꯦꯖꯁꯨ ꯄꯥꯛ ꯄꯥꯛꯁꯨ ꯊꯥꯅꯔꯗꯦ ꯇꯧꯔꯤꯗꯨꯣ ꯀꯃꯥꯏꯅ ꯇꯧꯔꯤꯅꯣ ꯈꯪꯗꯦ ꯃꯥꯏ ꯃꯥꯏ ꯊꯣꯛꯄ ꯂꯣꯏ ꯂꯩꯅꯈ꯭ꯔꯦꯅ ꯍꯧꯖꯤꯛꯇꯤ
ꯁꯤ ꯇꯥꯛꯁ ꯑꯈꯣꯏ ꯁꯨꯃꯥꯏꯅ ꯇꯧꯕꯅꯤꯗ ꯑꯩꯈꯣꯏꯖꯨ ꯆꯍꯤ ꯁꯨꯝ ꯌꯥꯝꯁꯤꯜꯂꯛ ꯃꯇꯝꯅꯗꯤ ꯂꯦꯞꯄꯣ ꯍꯥꯏꯁꯨ ꯌꯥ ꯗꯦꯗꯣ ꯑꯗꯨꯗ ꯃꯥ ꯃꯥꯒꯤ ꯊꯕꯛ ꯏꯪꯈꯥꯡꯒꯤ ꯑꯣꯏꯔꯣ ꯑꯗꯩꯗꯤ ꯃꯥ ꯃꯥ ꯉꯝꯅꯕ ꯇꯧꯅꯔꯛꯄ ꯄꯅꯤꯅ ꯃꯤꯁꯤꯡꯁꯤꯁꯨ ꯏꯃꯥꯟꯅꯕ ꯊꯥꯏꯅ ꯄꯨꯜꯂꯝꯕ ꯃꯌꯥꯝꯁꯤ ꯂꯣꯏ ꯆꯥꯏꯅꯈ꯭ꯔꯦꯅꯦ
ꯊꯣꯛꯣꯏꯑ ꯑꯗꯨꯗꯤ ꯒ꯭ꯔꯨꯞ ꯑꯃꯗꯤ ꯍꯥꯡꯉꯦ ꯍꯥꯡꯉꯛꯄꯗꯨ ꯌꯥꯎꯕ ꯅꯠꯇꯣꯏ ꯊꯥꯎꯁꯨꯣ
ꯌꯥꯎꯋꯦ ꯏꯗꯥꯎ ꯑꯗꯨ ꯁꯥꯟꯅꯁꯨ ꯌꯦꯡꯅꯗꯦꯗ
ꯑꯦꯅꯅꯦ ꯇꯧ ꯅꯣꯡ ꯐꯗꯣꯛ ꯃꯁꯦꯁ ꯑꯃꯅ ꯑꯃꯨꯛ ꯈꯔ ꯊꯥꯔꯛ ꯑꯗꯩꯗꯤ ꯄ ꯍꯟ ꯈꯪꯗꯦꯗ ꯃꯤ ꯃꯈꯩ ꯑꯗꯨꯝ ꯃꯊꯧ ꯂꯣꯏ ꯆꯤꯟꯅꯕꯅꯤꯅ ꯄꯥꯛꯅ ꯍꯟꯅꯔꯛꯇꯦ
ꯍꯣꯏ ꯑꯗꯩ ꯂꯥꯏꯔꯤꯛ ꯂꯥꯏꯔꯤꯛ ꯀꯌꯥꯝ ꯄꯥꯅꯔꯝꯅꯣ ꯈꯪꯗꯦꯕ ꯍꯥꯏꯗꯤ ꯀꯌꯥꯝ ꯆꯤꯟꯗꯅ ꯃꯤꯁꯦꯁ ꯈꯤꯇꯪ ꯅꯝꯕꯗꯨꯕꯧ ꯇꯤꯍꯥ ꯈꯤꯇꯪ ꯊꯥꯗꯣꯔꯛꯄ ꯌꯥꯃꯤꯗ ꯃꯣꯏꯁꯨ ꯁꯨꯃꯥꯏꯅ ꯁꯨꯃꯥꯏꯅ ꯏꯇꯥꯎ ꯏꯕꯥꯅꯤ ꯌ ꯋꯥꯔꯤꯣꯏ ꯁꯥꯟꯅꯩ ꯁꯨꯃꯥꯏꯅ ꯑꯩꯁꯨ ꯉꯥꯏꯔꯦ ꯏꯇꯥꯎꯁꯨ ꯉꯥꯏꯔꯦ ꯃꯦꯁꯦꯁ ꯑꯗꯨꯝ ꯍꯟꯕꯗꯤ ꯀꯩꯁꯨ ꯍꯜꯂꯝꯃꯣꯏꯅꯦ
ꯉꯝꯃꯣꯏ ꯑꯩꯈꯣꯏꯁꯨ ꯉꯥꯡꯇꯣꯏꯅꯤ ꯀꯩꯁꯨ ꯄꯣꯏꯖꯟ ꯑꯅꯤ ꯍꯣꯏꯖꯦ ꯊꯑꯣꯏ ꯏꯁꯥ ꯁꯥꯟꯅꯗꯕ ꯍꯥꯏ ꯑꯗꯨꯗ ꯀꯃ ꯀꯩ ꯍꯥꯏꯅꯗꯣꯏꯅꯣ ꯐꯣꯟ ꯍꯦꯛ ꯇꯧꯔꯛꯎꯕꯗꯤ ꯄꯥꯏꯔꯛꯀꯅꯤꯍꯦ ꯑꯗꯨꯗ ꯉꯟꯅꯅꯤ ꯅꯠꯇ꯭ꯔ ꯃꯩ ꯀꯥꯎ ꯀꯥꯎꯅꯒꯨꯝ ꯂꯥꯛꯀꯨꯝ ꯈꯪꯗꯦ
ꯃꯥꯅꯦ ꯗꯥꯏꯔꯦꯛ ꯀꯣꯜ ꯗꯥꯏꯔꯦꯛ ꯀꯣꯜ ꯇꯧꯗ꯭ꯔꯒꯗꯤ ꯌꯥ ꯇ꯭ꯔꯤꯗꯩꯗ ꯀꯣꯜ ꯇꯧꯕꯅ ꯗꯥꯏꯔꯦꯛ ꯗꯥꯏꯔꯦꯛ ꯀꯣꯜ ꯇꯧꯁꯤꯟꯕꯅ ꯏꯐ ꯐꯔꯦ ꯍꯥꯏꯗꯤ ꯃꯣꯏꯁꯨ ꯊꯕꯛ ꯏꯪꯈꯥꯡ ꯂꯨꯍꯣꯡꯈꯤꯕꯁꯨ ꯌꯥꯎꯔꯦ ꯍꯥꯏꯕ ꯃꯗꯤꯅ ꯄꯤ ꯉꯥꯡ ꯂꯩ ꯖꯤꯝꯗꯁꯨ ꯌꯥꯎꯔꯛꯑꯦ ꯑꯗꯨꯅ ꯃꯣꯏ
ꯍꯣꯏ ꯋꯥꯕꯨꯗꯤ ꯋꯥꯝꯗꯣꯏꯅꯤ ꯃꯣꯏꯅ ꯑꯃꯨꯛ ꯏꯃꯨꯡ ꯊꯣꯛꯂꯛꯄ ꯍꯥꯏꯗꯨ ꯊꯣꯛꯑꯕꯅꯤꯅ
ꯍꯣꯏ ꯑꯗꯩꯗꯤ ꯍꯣꯡꯗꯕ ꯀꯥꯡꯕꯨꯒꯤꯁꯨ ꯑꯃꯨ ꯋꯥꯔꯝꯗꯣꯏꯅꯤ ꯅꯨꯄꯤ ꯐꯪꯗꯕ
ꯐꯪꯗꯕꯒꯤ ꯐꯪꯗꯕꯒꯤ ꯑꯋꯥꯕ ꯀꯥꯏꯅꯕꯒꯤ ꯑꯋꯥꯕ ꯑꯁ ꯑꯋꯥꯕꯩ ꯑꯋꯥꯕ ꯉꯥꯛꯇ ꯉꯥꯏꯔꯦ ꯐꯪꯉꯦ ꯋꯥꯏ ꯐꯪꯗ꯭ꯔꯦ ꯋꯥꯏ ꯊꯨꯡꯅꯔꯦ ꯋꯥꯏ꯫ ꯇꯝ ꯈꯔ ꯈꯨꯏꯋꯥꯕꯋꯥꯅꯤ
ꯀꯨꯝꯃꯩꯖꯦ ꯌꯥ ꯃꯈꯟ ꯃꯈꯟꯅꯤ ꯄꯔꯦꯅꯦ ꯍꯧꯖꯤꯛꯁꯦ
ꯂꯣꯏ ꯍꯩꯁꯤ ꯇꯧꯔꯤꯁꯤ ꯀꯔꯤ ꯇꯧꯔꯒ
ꯑꯗꯨꯅꯤ ꯑꯋꯥꯕ ꯍꯥꯏꯕꯖꯤ ꯂꯩꯕ ꯅꯠꯇꯦꯗ ꯍꯥ ꯅꯨꯡꯉꯥꯏꯕ ꯄꯦꯟꯊꯣꯛꯄ ꯇꯝꯕ ꯍꯥꯏꯗꯨꯅꯤ ꯅꯠꯇꯔꯒꯗꯤ ꯗꯨꯝ ꯋꯥꯏ ꯋꯥꯏꯗ ꯍꯥꯏꯔ ꯂꯣꯏꯁꯤꯟꯈꯤꯗꯣꯏꯅꯦꯕ
ꯋꯥꯏ ꯋꯥꯏ ꯍꯥꯏꯔ ꯂꯩꯖꯤꯡꯖꯤꯗꯤ
ꯁ ꯀꯔꯤꯕꯨ ꯍꯥꯏꯅꯤ ꯅꯨꯡꯉꯥꯏꯅ ꯂꯩ ꯈꯔ ꯆꯥꯔ ꯈꯔ ꯇꯨꯝ ꯇꯧꯔꯤꯕ ꯊꯕꯛꯁꯤꯗ ꯅꯨꯡꯉꯥꯏꯊꯣꯛꯄ ꯁꯤꯅ ꯏꯐ ꯐꯔꯦꯍꯦ
ꯁꯤꯅ ꯐꯔꯦ ꯑ ꯅꯣꯡ ꯐꯥꯗꯣꯛ ꯑꯃ
ꯑ ꯅꯣꯡ ꯐꯗꯣꯛ ꯊꯦꯡꯅꯁꯤ ꯌꯥꯏꯌꯦ
ꯊꯦꯡꯅꯁꯦ ꯊꯦꯡꯅꯁꯦ ꯅꯣꯡꯃ ꯍꯥꯅ ꯑꯃ ꯄꯨꯜꯂꯒ ꯀꯩ ꯀꯩꯅꯣ ꯁ ꯑꯇꯩ ꯈꯔ ꯎꯝ ꯀ꯭ꯂꯥꯁꯃꯦꯠ ꯃꯈꯩꯗꯣ ꯁ ꯃꯣꯏ ꯃꯈꯩꯗꯨ ꯐꯣꯟ ꯇꯧꯏ ꯗꯗꯤ ꯍꯌꯦꯡ ꯃꯣꯏꯁꯨ ꯁ ꯍꯧꯔꯨꯗꯔꯗꯤ ꯍꯧꯔꯛꯇꯧꯑꯝ ꯆꯂꯩꯇꯦꯅꯦ
ꯍꯣꯏ ꯈꯥ ꯇꯧꯁꯤꯟꯖꯦ ꯑꯩꯈꯣꯏꯖꯨ ꯑꯩ ꯑꯩ ꯁꯨ ꯁꯣꯝꯗ ꯑꯩ ꯈꯔ ꯇꯧꯁꯤꯜꯂꯛꯑꯒꯦ ꯏꯇꯥꯎꯁꯨ ꯈꯥ ꯇꯧꯁꯤꯜꯂꯣ ꯑꯗꯨꯒꯅꯦ ꯏꯕꯥꯅꯤ ꯏꯕꯥꯅꯤ ꯆꯪꯗꯅ ꯈꯔ ꯈꯣꯝꯃꯒꯅꯦ ꯑꯣ ꯑꯈꯣꯏ ꯄꯨꯜꯂꯞ ꯁꯨꯗ ꯇꯥꯔꯒꯁꯨ ꯑꯩꯈꯣꯏ ꯈꯔ ꯇꯧꯔꯒ ꯍꯩ ꯇ ꯅꯣꯡꯃ ꯄꯨꯟꯅꯕ ꯇꯧꯁꯤꯅꯦ
ꯍꯣꯏ ꯇꯧꯁꯤ
ꯏꯇꯥꯎ ꯏꯇꯥꯎꯕꯨ ꯍꯥꯏꯗꯤ ꯀꯣꯆꯤꯡꯖꯨ ꯇꯧꯔꯤ ꯍꯥꯏ ꯀꯣꯆꯤꯡ ꯈꯛꯇꯪ ꯑꯣꯏꯅ ꯊꯕꯛ ꯆꯠꯂꯕ ꯑꯇꯣꯞꯄ ꯑꯦꯛꯁꯇ꯭ꯔꯥ ꯃꯇꯝꯒꯁꯤ ꯐꯪꯗꯤ ꯐꯪꯉꯤꯀꯣ
ꯑꯦꯛꯁꯇ꯭ꯔꯥ ꯃꯇꯝ ꯐꯪꯉꯤ ꯍꯜꯂꯛꯑꯒ ꯋꯥꯛꯀꯤꯡ ꯈꯔ ꯆꯦꯟ ꯏꯁꯥꯃꯛ ꯑꯗꯨꯃꯥꯏꯅ ꯂꯩ ꯍꯥꯏꯇꯥꯔꯦ ꯈꯔ ꯁꯥꯟꯅ
ꯐꯩꯅꯤ ꯐꯩꯅꯤ ꯍꯛꯆꯥꯡꯁꯨ ꯍꯥꯏꯗꯤ ꯐꯤꯖꯤꯀꯦꯜꯂꯤ ꯐꯤꯠ ꯑꯣꯏꯗꯕꯁꯨ ꯌꯥꯗꯦꯗꯣ ꯍꯥꯏꯗꯤ ꯐꯤꯖꯤꯀꯦꯜ ꯐꯤꯠ ꯑꯣꯏꯗ ꯇꯥꯔꯒꯗꯤ ꯃꯦꯟꯇꯦꯜꯁꯤꯁꯨ ꯑꯩꯈꯣꯏꯒꯤ ꯁ
ꯍ ꯁꯂꯣꯛ ꯆꯠꯇꯔꯊꯔꯤ ꯍ ꯎꯝ
ꯃꯥꯅꯦ ꯃꯥꯅꯦ ꯑꯗꯨ ꯌꯥꯝ ꯐꯩ ꯇꯥꯎ ꯑꯗꯨꯃꯥꯏꯅ ꯍꯣꯠꯅꯔꯤꯁꯦ ꯅ ꯃꯅ ꯑꯩꯈꯣꯏꯒꯤ ꯏꯇꯥꯎ ꯏꯃꯥꯟꯅꯕ ꯃꯌꯥꯝꯁꯦ ꯍꯥꯏꯗꯤ ꯃꯥꯏ ꯃꯥꯏ ꯊꯕꯛ ꯆꯤꯟꯅꯈꯤꯗꯅ ꯍꯛꯆꯥꯡ ꯃꯁꯥꯒꯤ ꯍꯛꯆꯥꯡꯁꯤꯐꯥꯎꯒꯤ ꯁꯦꯀ꯭ꯔꯤꯐꯥꯏꯁ ꯇꯧꯔꯒ ꯊꯕꯛ ꯑ ꯇꯧꯕ ꯃꯌꯥꯝ ꯇꯧꯅꯔꯝꯗꯣꯏꯅꯤ ꯅꯦꯕ ꯑꯗꯨ ꯍꯩꯌꯦ ꯍꯛꯆꯥꯡ ꯈꯜꯂꯛꯇꯕꯁꯦ ꯈꯟꯗꯕꯗꯤ ꯅꯠꯇꯦ ꯊꯕꯛ ꯆꯃꯟꯗꯅꯀꯣ ꯆ ꯄꯁꯤꯖ ꯂ ꯑꯩꯈꯣꯏꯗ ꯅꯣꯡꯃ ꯅꯣꯡꯃꯒꯤ ꯑꯗꯨꯒ ꯍꯌꯦꯡ ꯍꯥꯏꯗꯤ ꯁꯣꯛꯆꯤꯟꯕ ꯍꯦꯟꯃꯜꯂꯛꯑꯀꯥꯟꯗ ꯍꯣꯁꯄꯤꯇꯥꯜꯗ ꯑꯃꯨꯛ ꯆꯠꯂꯅꯤ ꯑꯆꯥ ꯑꯆꯥ ꯑꯗꯨꯗꯒꯤꯗꯤ ꯑꯃꯨꯛ ꯑ ꯄꯩꯁꯥꯗꯤ ꯄꯩꯁꯥ ꯄꯩꯁꯥ ꯉꯥꯛꯇꯅꯤꯗꯣ ꯍ ꯆꯥꯛꯗꯨ ꯍꯦꯛ ꯆꯪꯉꯨꯔꯗꯤ ꯀꯥꯗꯨꯗ ꯉꯥꯏꯍꯥꯛꯇꯪ ꯐꯝꯃꯨꯕꯒꯤꯗꯃꯛꯇꯁꯨ ꯂꯤꯁꯤꯡ ꯂꯤꯁꯤꯡꯅꯦꯕ ꯆꯠꯇꯣꯏꯁꯦ
ꯎꯝ
ꯍꯟꯗ꯭ꯔꯗꯩ ꯇꯥꯎ
ꯆꯨꯝꯩ ꯁꯦ ꯄꯨꯁꯤꯜꯂꯨꯕꯒ ꯄꯩꯁꯥ ꯇꯤꯀꯦꯠꯇꯒꯤ ꯄꯩꯁꯥ ꯍꯧꯔꯛꯑꯅꯤ ꯍꯧꯖꯤꯛꯇꯤ ꯀꯦꯁ ꯑꯃ ꯇꯧꯕꯗ ꯄꯩꯁꯥ ꯄꯩꯁꯥ ꯄꯩꯁꯥꯆꯦ
ꯑꯗꯨꯅꯦ ꯑꯗꯨꯅ ꯃꯥꯅꯦ ꯑꯁ ꯑꯗꯨꯅꯤ ꯏꯕꯣ ꯄꯩꯁꯥ ꯍꯥꯏꯗꯤ ꯑꯩꯈꯣꯏꯅꯗꯤ ꯃꯤ ꯈꯔꯅꯗꯤ ꯄꯩꯁꯥꯗꯤ ꯀꯔꯤꯝ ꯈꯟꯒꯅꯨ ꯀꯥꯏꯅ ꯁꯨꯝ ꯍꯥꯏꯕ ꯄꯩꯁꯥ ꯏ ꯈꯜꯂ ꯊꯕꯛ ꯇꯧꯒꯅꯨꯅꯦ ꯀ ꯑꯣꯗꯁꯤ ꯆꯨꯝꯃꯤ ꯍ ꯂꯥꯜꯂꯤ ꯍꯥꯏꯒꯗ꯭ꯔꯥ ꯌꯥꯅꯤꯡꯇꯕ ꯑꯩꯈꯣꯏ ꯄꯨꯛꯅꯤꯡꯁꯤꯗꯀꯣ ꯌꯥꯅꯤꯡꯗꯕ ꯇꯕꯣꯏ ꯀꯔꯤꯕꯣꯏ ꯅꯨꯡꯉꯥꯏꯇꯕ ꯍꯥꯏꯒꯗ꯭ꯔꯥ ꯄꯩꯁꯥ ꯈꯟꯒꯅꯣꯗꯤ ꯍꯥꯏꯕ ꯄꯩꯁꯥꯅꯗꯤ ꯁꯨꯝ ꯗꯔꯀꯥꯔ ꯇꯥꯔꯛꯄ ꯑꯗꯨꯅꯤ ꯌꯥꯝꯅ ꯅꯨꯡꯉꯥꯏꯇ꯭ꯔꯤꯕ ꯀꯔꯤ ꯍꯥꯏꯅꯤ ꯊꯕꯛꯁꯦ ꯑꯩꯈꯣꯏꯅꯗꯤ ꯀꯔꯤ ꯇꯧꯗꯣꯏꯅꯣꯅ ꯅꯪꯁꯨ ꯃꯪꯉꯤ ꯀꯥꯟꯗꯀꯣ ꯖꯣꯕ ꯖꯣꯕ ꯊꯕꯛ ꯊꯕꯛ ꯅ ꯁꯨꯝꯅꯤꯡꯉꯥꯏ ꯂꯩꯕꯁꯤ ꯌꯥꯗꯦꯅꯤ
ꯌꯥꯗꯦ
ꯈꯪꯗꯦ ꯀꯔꯤꯕꯨ ꯇꯧꯗꯣꯔꯤꯕꯅꯣ ꯑꯩꯁꯨ
ꯈꯪꯗꯦ ꯍꯣꯠꯅ ꯌꯥꯏꯉꯅ ꯍꯣꯠꯅꯕ ꯍꯥꯏꯗꯨꯅꯤ ꯇꯧꯔꯤꯁꯤꯅꯤ ꯊꯕꯛꯁꯨ ꯊꯥꯈꯤꯅꯤ ꯍꯥꯏꯗꯣꯛꯂꯛꯇꯒꯨꯝ ꯇꯧ ꯍꯥꯏꯗꯣꯛꯂꯛꯑꯦ ꯈꯪꯗꯦ ꯍꯧꯖꯤꯛꯀꯥꯟꯁꯤꯗꯤ ꯄꯩꯁꯥ ꯌꯥꯎꯗ꯭ꯔꯗꯤ ꯀꯔꯤꯝ ꯌꯥꯗ꯭ꯔꯦ
ꯑꯅꯤ ꯊꯕꯛ ꯑꯃ ꯆꯪꯒꯦ ꯍꯥꯏꯔꯁꯨ ꯍꯦꯛꯇ ꯄꯩꯁꯥ ꯅꯝꯕ ꯄꯩꯁꯥ ꯅꯝꯕ
ꯉꯝꯕ ꯑꯃ ꯆꯥꯎꯈꯠꯅꯔꯛꯏꯅꯤ
ꯑꯗꯣ ꯏꯇꯥꯎꯒꯤ ꯑꯦꯁ ꯑꯦꯁ ꯁꯤ ꯊꯕꯛ ꯑꯩꯗꯤ ꯇ꯭ꯔꯥꯏ ꯇꯧꯅꯦꯕꯀꯣ
ꯑꯥ
ꯑꯗꯣ ꯀꯩꯀꯩ ꯂꯥꯏꯔꯤꯛ ꯀꯗꯤ ꯄꯥꯕꯤꯔꯤꯒꯦ ꯍꯥꯏꯗꯤ ꯍꯥꯏꯗꯤ ꯍꯧꯖꯤꯛꯀꯥꯟꯁꯦ ꯍꯥꯏꯗꯤ ꯖꯦꯅꯔꯦꯜꯅꯣꯂꯦꯁ ꯒꯨꯝꯕ ꯌꯥꯝꯅ
ꯌꯥꯎ ꯌꯥꯎꯏ ꯖꯦꯅꯔꯦꯜ ꯅꯣꯂꯦꯁ ꯖꯦꯅꯔꯦꯟ ꯑꯦꯋꯥꯔꯅꯦꯁꯀꯤ ꯂꯥꯏꯔꯤꯛ ꯑꯃꯒꯨꯝꯕ ꯂꯩꯕꯅꯤ ꯑꯗꯨꯗꯤ ꯀꯛꯀꯛ ꯌꯦꯡꯉꯤ ꯑꯇꯩꯗꯤ ꯑꯣꯟꯂꯥꯏꯟꯗ ꯀꯩꯗ ꯑꯅꯧ ꯑꯅꯧꯕ ꯑꯞꯗꯦꯠ ꯇꯧꯔꯛꯄ ꯈꯔ ꯌꯦꯡꯕ ꯍꯥꯏꯗꯨꯅꯤ ꯅꯠꯇ꯭ꯔꯗꯤ
ꯎꯝ
ꯁꯥꯟꯅꯕꯗ ꯑꯣꯏꯔꯁꯨ ꯂꯦꯇꯦꯁ ꯂꯩꯗꯅ ꯆꯍꯤ ꯆꯍꯤꯗꯨꯒꯤ ꯑꯣꯏꯅ ꯑꯗꯨꯝ ꯍꯥꯏꯗꯤ ꯊꯣꯛꯈꯤꯕ ꯄꯣꯠꯇ ꯑꯗꯨꯝ ꯗꯤꯄꯦꯟ ꯇꯧꯔ ꯀꯩꯗꯧꯔ ꯍꯪꯕꯅꯤꯅ
ꯑꯣꯀꯦ ꯑꯣꯀꯦ ꯑꯁ ꯑꯩ ꯇꯥꯎꯒꯤ ꯃꯅꯥꯛꯇ ꯅꯣꯡꯐꯥꯗꯣꯛ ꯀꯣꯏꯊꯣꯛꯑꯒ ꯍꯥꯏꯕꯗꯤ ꯍꯛꯊꯦꯡꯅꯅ ꯇꯥꯟꯅꯔꯕꯅ ꯐꯗꯧ ꯃꯥꯟꯖꯟ ꯁꯤꯜꯂꯦ ꯑꯩꯁꯨ ꯀꯣ ꯖꯣꯕ ꯀꯤ ꯃꯇꯥꯡꯁꯤ ꯈꯔ ꯊꯤꯛꯏꯁꯤꯔꯅ ꯇꯧꯕꯅꯦ
ꯑ
ꯏꯇꯥꯎꯗꯒꯤ ꯈꯔ ꯈꯨꯗꯣꯡ ꯆꯕ ꯈꯔ ꯂꯧ ꯇꯥꯔꯤꯌꯦ ꯑꯗꯨꯗꯤ
ꯍꯣꯏ ꯍꯣꯏ ꯂꯧꯅꯕ ꯍꯥꯏꯗꯨꯅꯤ ꯑꯃꯅ ꯑꯃꯅ
ꯏꯇꯥꯎꯁꯨ ꯈꯔ ꯀꯣꯏꯊꯣꯔꯛꯎꯗꯅ ꯑꯩꯈꯣꯏꯔꯣꯝꯗ
ꯍꯣꯏ ꯀꯣꯏꯊꯂꯛꯀꯦ ꯅꯣꯡ ꯐꯥꯗꯣꯛ ꯑꯩ ꯂꯥꯛꯇꯕꯁꯨ ꯀꯨꯏꯔꯦ ꯑꯗꯣꯝꯗꯁꯨ ꯅꯣꯡ ꯐꯥꯗꯣꯛ ꯀꯣꯏꯊꯂꯛꯑꯒ ꯀꯩ ꯅꯨꯡ ꯆꯥꯗ ꯊ ꯐ ꯑꯗꯨꯅ ꯇꯧꯅꯕ ꯍꯣꯏ ꯏꯇꯥꯎ ꯄꯨꯡꯁꯨ ꯊꯤꯖꯤꯜꯂꯛꯑꯦ ꯑꯩꯁꯨ ꯀꯩꯅꯣ ꯁꯣꯝꯗ ꯑꯃꯨꯛ ꯏꯃꯥꯟꯅꯕꯅ ꯀꯧꯔꯤ ꯉꯍꯇꯪ ꯊꯣꯛꯎ ꯁꯤ ꯍꯥꯏꯕ ꯀꯩꯅꯣ ꯍꯥꯏꯗꯤ ꯊꯝꯅꯕ ꯇꯧꯔꯤꯒꯦ ꯍꯌꯦꯡ ꯑꯃꯨꯛ ꯇꯧꯔꯛꯀꯦ ꯑꯗꯨꯒ ꯐꯖꯅ ꯋꯥꯔꯤ ꯁꯥꯟꯅꯔꯁꯤ ꯑꯃꯨꯛ
ꯐꯔꯦ ꯐꯔꯦ ꯃꯊꯪ ꯃꯨꯛ ꯁꯥꯟꯅꯁꯤ ꯀꯣ
ꯑ ꯍꯣꯏ ꯊꯝꯃꯒꯦ ꯊꯝꯃꯒꯦ ꯢꯇꯧ ꯑꯗꯨꯗꯤ
ꯍꯣꯏ ꯍꯣꯏ